ꯍꯜꯂꯣ
ꯇꯥꯔꯦ ꯇꯥꯏꯔꯦ
ꯇꯠꯄ꯭ꯔꯣ ꯀꯥꯕ꯭ꯔꯣ
ꯇꯥꯏꯌꯦꯦ
ꯑꯣ ꯉꯁꯤꯅ ꯉꯁꯤꯅ ꯑꯔꯣꯏꯕꯗꯤ ꯑꯣꯏꯗꯧꯗꯤ ꯃꯥꯜꯂꯦꯕꯀꯣ ꯍꯌꯦꯡ ꯗꯤ ꯈꯪꯗꯦ ꯃꯣꯏꯅꯗꯤ ꯇꯥꯡ ꯍꯥ
ꯡꯍꯣꯛ ꯂꯩ ꯍꯥꯏꯗꯏꯅꯦ
ꯍꯥꯏꯌꯦꯕꯀꯣ ꯍꯌꯦꯡꯐꯧꯗꯤꯤ ꯑꯗꯣ ꯑꯩꯅ ꯍꯥꯏꯅ ꯉꯁꯤ ꯉꯁꯤꯁꯦ ꯇꯥꯡ ꯇꯔꯥꯉ ꯉꯁꯤ ꯇꯥꯡ ꯇꯔꯥꯃꯉꯥ ꯅꯠꯇ꯭ꯔꯣ
ꯃꯥꯅꯦ
ꯉꯁꯤ ꯇꯥꯡ ꯇꯔꯥꯃꯉꯥ ꯑꯣꯏꯗꯤ ꯉꯁꯤꯅ ꯆꯥꯟꯁꯄꯨꯗꯤ ꯉꯁꯤꯅ ꯂꯣꯏꯔꯦꯗꯅ ꯑꯗꯣ ꯍꯌꯦꯡꯐꯧꯗꯤꯤ ꯌꯥꯕꯗꯤ ꯌꯥꯒꯤꯅꯤ ꯑꯗꯣ ꯉ ꯁꯤꯗꯤ ꯅꯪꯒꯤꯁꯤꯃ ꯁꯥꯟꯅ ꯊꯣꯛꯑꯒ ꯍꯣꯔꯦꯟ ꯑꯉꯥꯡꯒꯤ ꯀꯩꯅꯣꯗꯣ ꯁꯥꯟꯅꯕꯗꯣ ꯌꯥꯔꯒꯅ ꯁꯥꯟꯅꯔꯅꯤ ꯑꯗꯨꯒ ꯑꯩ ꯂꯣꯏꯁꯜꯂꯒꯦ ꯇꯧꯕꯅꯦ ꯑꯌꯨꯛꯀꯤ ꯊꯕꯛꯁꯦ
ꯎꯌꯥ ꯀꯌꯥ ꯁꯨꯔꯒꯦ ꯑꯩꯒꯤꯁꯤꯗ ꯄꯨꯟꯅ ꯑꯩꯁꯤꯗꯪ ꯍꯧꯗꯉꯥꯏꯕꯣ
ꯅꯪꯒꯤꯁꯦ ꯑꯃ ꯉꯔꯥꯡꯒꯤ ꯀꯩꯅꯣ ꯀꯔꯤ ꯏ ꯌꯥꯝ ꯏꯔꯇꯜꯗꯣ ꯑꯥꯏꯖꯔꯣꯟ ꯍꯧꯕꯗꯣ ꯑꯗꯨꯗꯤ ꯃꯉꯥ ꯁꯨꯖꯟꯈ꯭ꯔꯦꯕ
ꯑꯥ
ꯑꯗꯩ ꯁꯤꯕꯨꯗꯤ ꯃꯣꯆꯥꯒꯤ ꯅꯝꯕꯔꯅꯤꯗꯅ ꯃꯣꯆꯥꯒꯤ ꯅꯝꯕꯔꯁꯦ ꯑꯃꯒ ꯀꯩꯅꯣ ꯉ ꯉꯥ ꯑꯃ ꯁꯨꯖꯜꯂꯅꯤꯗꯅ
ꯎꯝ
ꯑꯗꯨꯒ ꯁꯤ ꯇꯔꯥ ꯑ ꯂꯩꯗꯅ ꯉꯔꯥꯡ ꯃꯣꯏꯒꯤ ꯑꯉꯥꯡ ꯑꯩꯈꯣꯏ ꯊꯨꯒꯤ ꯃꯃꯥꯟꯅꯕꯤꯗꯣ
ꯎꯝ
ꯑꯗꯨꯗ ꯃꯃꯥꯟꯅꯕꯤꯗꯨꯗ
ꯑꯗꯨꯗ
ꯑꯅꯤ ꯇꯧꯕꯗ ꯑꯅꯤ ꯀꯣꯜ ꯃꯥꯡꯉꯦꯕ ꯈꯪ꯭ꯔꯥ ꯑꯥ ꯑꯅꯤ ꯀꯅꯨꯡ ꯋꯥꯉꯦꯕ
ꯎꯝ
ꯑꯗꯨ ꯅ ꯑꯅꯤꯗꯤ ꯇꯧꯍꯧꯗ꯭ꯔꯦ ꯑꯅꯤꯗꯨꯅ ꯇꯔꯦꯠ ꯆꯠꯈ꯭ꯔꯦꯅ ꯇꯔꯥꯃꯊꯣꯏ ꯇꯔꯥꯅꯤꯊꯣꯏ ꯁꯨꯖꯟꯈ꯭ꯔꯅꯦꯕ ꯑꯗ ꯄꯔꯥ ꯂꯣꯏꯕ ꯅꯪꯗꯁꯨ ꯇꯔꯥꯃꯨꯛ ꯇꯔꯥꯃꯉꯥꯃꯨꯛꯇ ꯅꯪꯧꯗꯤ ꯌꯥꯏꯗꯅꯪ ꯍꯌꯦꯡꯅ ꯂꯣꯏꯔꯦꯕ ꯑꯗꯣ ꯍꯩꯅ ꯂꯣꯏꯕ ꯍꯥꯏꯁꯦ ꯉꯁꯤꯁꯨ ꯇꯝꯕ ꯉꯝꯗꯦ ꯉꯁꯤꯗꯤ ꯃꯣꯏꯅ ꯗꯦ ꯐꯤꯁ ꯊꯥꯏꯗꯅ ꯑꯗꯨꯒꯤꯅꯤꯗ ꯅꯪ ꯆꯥꯛ ꯊꯣꯡꯉꯕꯣ
ꯆꯥꯛ ꯂꯣꯏꯔꯦ ꯀꯩꯅꯣ ꯁꯒꯨꯜꯀꯥꯏ ꯊꯣꯡꯖꯜꯂꯦ ꯅꯪ ꯊꯣꯡꯉꯕ
ꯑꯥ ꯑꯩꯈꯣꯏ ꯑꯩꯈꯣꯏ ꯆꯦꯟ ꯊꯣꯡꯗꯤ ꯇꯧꯔꯤ
ꯑꯣꯏ ꯆꯔ꯭ꯔꯦ ꯁꯤꯂꯦ ꯅꯪꯁꯤ ꯋꯥꯔꯤ ꯍꯞ ꯁꯥꯟꯅꯔꯒꯖꯗꯣꯏ
ꯐꯤꯔꯤ ꯀꯦꯟꯁꯥ ꯖꯪꯒ꯭ꯔꯌꯥ
ꯅꯍꯥꯟ ꯁꯥꯔꯦ ꯃꯉꯥ ꯇꯔꯨꯛ ꯁꯥꯔꯦ
ꯐꯔ ꯌꯥꯝꯍꯦ ꯑꯗꯨꯗꯤ ꯑꯩꯈꯣꯏꯅꯦ ꯅꯪꯒꯤꯅꯦ ꯀꯩꯅꯣ ꯇꯧꯕꯩꯗꯣ ꯅꯪ ꯅ ꯍꯥꯟꯅ ꯄꯩꯁꯥ ꯃꯣꯆꯥꯒꯤ ꯄꯩꯁꯥꯗꯣ ꯑꯣꯟꯊꯣꯔꯛꯇ꯭ꯔꯤꯕ꯭ꯔꯥ
ꯀꯣꯟꯁ ꯂꯥꯁ꯭ꯔꯤꯦ
ꯑꯣꯟꯊꯣꯛꯇꯔꯤꯁꯦ ꯑꯩꯅ ꯍꯥꯏꯁꯦ ꯅꯪ ꯀꯩꯅꯣꯝꯃ ꯍꯥꯏꯒꯦ ꯇꯥꯎꯕꯀꯣ ꯖꯤꯄꯦꯗꯅꯦ ꯃꯣꯏꯒꯤ ꯑꯥꯗꯒꯤ ꯑꯁꯣꯝꯗꯒꯤ ꯄꯩꯁꯥ ꯀꯥꯞꯄꯛꯀꯗꯕ ꯖꯤꯄꯦꯗ ꯅꯠꯇꯦ ꯄ꯭ꯔꯣꯁꯦꯁꯤꯡꯗ ꯂꯩꯕ ꯄꯣꯠꯇꯨꯗꯤ ꯌꯥꯔꯣꯏ ꯄ꯭ꯔꯣꯁꯦꯁꯤꯡ ꯅꯠꯇꯕ ꯒ꯭ꯔꯤꯟ ꯑꯣꯟꯊꯣꯔꯛꯄꯗꯣ
ꯒ꯭ꯔꯤꯟ ꯑꯣꯟꯊꯣꯔꯛꯇ꯭ꯔꯤ
ꯑꯗ ꯒ꯭ꯔꯤꯟ ꯑꯣꯟꯊꯣꯛꯄꯗ ꯅꯪ ꯄꯩꯁꯥ ꯆꯪꯉꯛꯇꯕ ꯌꯥꯎꯕ꯭ꯔꯥꯕ ꯑꯣ ꯑꯗꯣꯏꯗꯤ ꯌꯥꯔꯦ ꯑꯩꯈꯣꯏ ꯊꯣꯏꯒꯤꯗꯤ ꯒ꯭ꯔꯤꯟ ꯑꯣꯟ ꯑꯥ ꯒ꯭ꯔꯤꯟ ꯑꯣꯟꯊꯣꯛꯄꯗꯅꯦ ꯆꯪꯉꯛꯇꯕ ꯌꯥꯎꯋꯦꯕ ꯆꯪꯉꯛꯇꯕ ꯌꯥꯎꯕꯩ ꯍꯥꯏꯕꯗꯤ ꯖꯤ ꯖꯤꯄꯦꯗ ꯁꯨꯃꯥꯏꯅ ꯆꯪꯉꯛꯑꯦ ꯍꯥꯏꯅ ꯍꯤꯁꯇ꯭ꯔꯤꯗ ꯂꯩꯕꯗꯣ ꯑꯦꯀꯥꯎꯟꯗꯗꯤ ꯆꯪꯕ ꯑꯗꯨꯒ ꯖꯤꯄꯦꯒꯤ ꯍꯤꯁꯇ꯭ꯔꯤꯗꯗꯤ ꯑ ꯃꯤꯅ ꯄꯩꯁꯥ ꯊꯥꯔꯛꯄꯩ ꯍꯤꯁꯇ꯭ꯔꯤꯗꯤ ꯂꯩꯇꯦ ꯠꯇꯕ ꯑꯗ ꯃꯥꯅꯗꯤ ꯆꯪꯗꯦ ꯆꯪꯗꯦꯅ ꯑꯗꯨꯝ ꯂꯩꯔꯕ ꯄꯩꯁꯥꯁꯤꯗꯤ ꯒ꯭ꯔꯤꯟ ꯑꯣꯟꯊꯣꯛꯈ꯭ꯔ ꯒ꯭ꯔꯤꯟꯕꯨ ꯑꯣꯟꯊꯣꯛꯈ꯭ꯔꯒꯗꯤ ꯀꯝꯄꯜꯁꯔꯤ ꯆꯪꯗꯣꯏꯅꯦꯕ ꯑꯗ ꯃꯥ ꯆꯪꯉꯛ ꯆꯪꯛꯇꯦ ꯆꯪꯉꯛꯇꯦꯅ ꯑꯗꯨꯝ ꯂꯩꯔꯒ ꯑꯩꯈꯣꯏ ꯃꯥꯏ ꯑꯦꯀꯥꯎꯟꯗꯕꯨꯗꯤ ꯄꯩꯁꯥ ꯈꯔ ꯌꯥꯎꯖꯕꯅꯤꯅ ꯃꯁꯤꯡꯗꯣ ꯃꯥꯅ ꯌꯦꯡꯕ ꯅꯠꯇꯕꯅꯤꯅ ꯃꯥꯏ ꯄꯩꯁꯥ ꯑꯗꯨꯝ ꯑꯣꯏꯕꯒꯤ ꯂꯩꯖꯩꯗꯅ ꯀꯣ ꯑꯗꯨ ꯑꯩꯅ ꯉꯔꯥꯡ ꯍꯥꯏꯔꯦ ꯅꯪꯒꯤꯗꯣ ꯃꯤꯅ ꯖꯤꯄꯦꯗꯒꯤꯩ ꯀꯥꯞꯄꯛꯄ ꯑꯣꯏꯔꯝꯗ꯭ꯔꯒꯗꯤ ꯇ꯭ꯔꯥꯟꯖꯦꯛꯁꯟꯒꯤ ꯃꯤꯅ ꯊꯥꯔꯛꯄꯁꯦ ꯀꯗꯥꯏꯗꯅꯣ ꯌꯦꯡꯕꯗꯣ ꯖꯤꯄꯦ ꯅꯠꯇ꯭ꯔꯁꯨ ꯑꯇꯣꯞꯄꯗ ꯌꯦꯡꯒꯗꯕꯅꯤ ꯇꯣꯉꯥꯟꯅ ꯑꯩꯈꯣꯏꯒꯤ ꯃꯥꯒꯤ ꯋꯦꯕꯁꯥꯏꯠ ꯑꯝꯗ ꯆꯪꯉꯒ ꯌꯦꯡꯒꯗꯕꯅꯤ ꯁꯤꯅꯦꯕ ꯑꯃ ꯑꯩꯈꯣꯏꯅ ꯑꯩꯅꯩꯅ ꯍꯥꯏꯕ ꯑꯗꯨꯗ ꯌꯣꯅꯣꯅ ꯃꯣꯏꯒꯤ ꯑꯦꯁ ꯕꯤ ꯑꯥꯏꯒꯤ ꯇꯣꯉꯥꯟꯅ ꯃꯣꯏꯒꯤ ꯁꯥꯏꯠ ꯑꯃ ꯂꯩꯗꯅ ꯌꯣꯟꯅꯣ ꯑꯦꯁ ꯕꯤ ꯑꯥꯏꯅ ꯑꯗꯨꯒꯤꯗꯤ ꯆꯪꯉꯛꯀꯥꯟꯅꯤꯡ ꯀꯥꯟꯗꯗꯤ ꯑꯁꯣꯝꯗꯗꯤ ꯀꯥꯞꯈꯤꯕ ꯍꯤꯁꯇ꯭ꯔꯤꯗꯨꯣ ꯁꯣꯝꯗ ꯆꯪꯉꯛꯑꯦ ꯑꯦꯀꯥꯎꯟ ꯌꯧꯈ꯭ꯔꯦ ꯍꯥꯏꯕꯗꯨꯗ ꯀꯟꯐꯥꯔꯝ ꯑꯣꯏꯌꯦꯕ ꯑꯗꯨꯒ ꯒꯨꯒꯜ ꯄꯦꯒꯤꯗ ꯃꯥꯅ ꯇ꯭ꯔꯥꯟꯁꯦꯛꯁꯟ ꯄꯩꯁꯥ ꯀꯥꯞꯄꯛꯄꯁꯦ ꯑꯩꯈꯣꯏꯅ ꯒꯨꯒꯜ ꯄꯦꯗ ꯃꯤꯅ ꯄꯩꯁꯥ ꯊꯥꯔꯛꯄꯁꯦ ꯑꯗꯨꯝ ꯍꯤꯁꯇ꯭ꯔꯤꯗ ꯑꯗꯨꯝ ꯊꯣꯛꯇ꯭ꯔꯥ ꯑꯥ ꯑꯦꯛꯁ ꯋꯥꯏ ꯖꯠ ꯑꯃꯅ ꯊꯥꯔꯛꯏ ꯈꯣꯠꯂꯛꯏ ꯍꯥꯏꯁꯦ ꯑꯗꯨꯝ ꯊꯣꯛꯇ꯭ꯔꯅꯦ ꯑꯥ ꯑꯗꯨꯃꯥꯏ ꯊꯣꯛꯄꯁꯦ ꯉꯁꯥꯏꯒꯤ ꯃꯥꯒꯤ ꯀꯩꯅꯣꯗꯨꯗꯅꯦ ꯑ ꯍꯤꯁꯇ꯭ꯔꯤꯗꯨꯗ ꯊꯣꯛꯇ꯭ꯔꯦꯕ ꯈꯪꯕ꯭ꯔꯥ ꯑꯥ ꯍꯤꯁꯇ꯭ꯔꯤ ꯊꯣꯛꯇ ꯆꯠꯇ꯭ꯔꯕꯅꯤꯅ ꯑꯩꯈꯣꯏ ꯃꯥꯒꯤ ꯑꯦꯀꯥꯎꯟꯗꯗꯤ ꯄꯩꯁꯥꯗꯤ ꯍꯦꯝꯍꯦꯟꯒꯠꯈ꯭ꯔꯕ ꯍꯦꯟꯒꯠꯈꯤꯕꯗꯣ ꯃꯥꯅ ꯑꯦꯀꯥꯎꯟꯗ ꯂꯩꯕ ꯄꯩꯁꯥꯗꯨꯗꯤ ꯈꯪꯕ ꯅꯠꯇꯕꯅꯤꯅꯦ ꯀꯌꯥꯅꯣ ꯀꯩꯅꯣ ꯊꯤꯒꯠꯂꯨꯕ ꯅꯠꯇꯦꯗꯅ ꯖꯤꯄꯦꯗ ꯀꯥꯞ ꯄꯣꯛꯑꯦ ꯈꯪꯉꯛꯑꯀꯥꯟꯗ ꯊꯣꯛꯂꯛꯑꯀꯥꯟꯗ ꯑꯦ ꯑꯩ ꯆꯪꯉꯦ ꯍꯥꯏ ꯀꯥꯟꯗ ꯂꯧꯖꯕꯅꯦꯕ ꯑꯗ ꯑꯩꯅ ꯑꯗꯨꯃꯥꯏꯅ ꯇꯧꯔ ꯌꯦꯡꯉꯨ ꯅꯠꯇꯗꯤ ꯅꯪꯒꯤ ꯄꯩꯁꯥꯁꯦ ꯁꯣꯏ ꯆꯪꯉꯝꯒꯅꯤꯅ ꯑꯩꯅ ꯍꯥꯏꯕꯗꯒꯤ ꯇꯧꯕꯒꯤ ꯉꯔꯥꯡꯁꯦ ꯑꯗꯨꯃꯥꯏꯅ ꯇꯧꯔꯝꯕꯗꯒꯤ ꯄꯩꯁꯥꯁꯦ ꯅꯍꯥꯟꯅ ꯆꯪꯉꯕꯗꯣ ꯃꯥ ꯂꯩ ꯂꯧꯗ ꯂꯩꯔꯝꯃꯤꯅꯦꯕ ꯑꯩꯅ ꯑꯗꯣ ꯑꯗꯨꯃꯥꯏꯅ ꯇꯧꯕ ꯌꯥꯎꯔꯒꯗꯤ ꯑ ꯖꯤꯄꯦꯗ ꯌꯦꯡꯕ ꯌꯥꯗꯕꯅꯤ ꯍꯥꯏꯅ ꯅꯪꯉꯣꯟꯗ ꯍꯥꯏꯒꯦ ꯇꯧꯋꯦꯕ ꯑꯩꯅ ꯍꯥꯏꯁꯦ
ꯎꯝ
ꯖꯤꯄꯦ ꯄꯥꯏꯗꯕ ꯃꯤꯅ ꯀꯥꯞꯄꯛꯄ ꯇꯨ ꯏꯁꯦꯡ ꯁꯦꯡꯅ ꯍꯥꯏꯕꯗꯅꯦ ꯖꯤꯄꯦ ꯄꯥꯏꯗꯕ ꯃꯤꯅ ꯀꯞ ꯀꯛꯄꯗ ꯄꯩꯁꯥꯁꯦ ꯖꯤꯄꯦꯗ ꯍꯤꯁꯇ꯭ꯔꯤ ꯁꯨꯡ ꯂꯩ ꯂꯩꯔꯣꯏꯕ
ꯑꯥ
ꯑꯇꯣꯞꯄ ꯐꯣꯟ ꯄꯦꯒꯨꯝꯕ ꯄꯦꯇꯤꯑꯦꯝꯒꯨꯝꯕ ꯀꯩꯒꯨꯝꯕꯗꯒꯤ ꯀꯥꯞꯄꯛꯑꯦ ꯈꯜꯂꯣꯕꯀꯣ
ꯎꯝ
ꯒ꯭ꯌꯥꯟ ꯇꯥꯕ꯭ꯔꯥ ꯑꯇꯣꯞꯄ ꯐꯣꯟ ꯄꯦꯒꯨꯝꯕ ꯄꯦꯇꯤꯑꯦꯝꯒꯨꯝꯕꯗꯩ ꯀꯥꯞꯄꯛꯑꯦ ꯈꯜꯂꯛꯑꯒꯗꯤ ꯑꯁꯣ ꯅꯥꯀꯟꯗ ꯖꯤꯄꯦ ꯔꯣꯝꯒꯤ ꯍꯤꯁꯇ꯭ꯔꯤꯗ ꯁꯨꯊꯣꯛ ꯊꯣꯛꯂꯛꯑꯣꯏ ꯑꯗꯨꯕꯨ ꯇꯧꯕꯇꯕꯨ ꯑꯦꯀꯥꯎꯟꯗꯗꯤ ꯆꯪꯒꯅꯦꯕ ꯁꯥꯖꯦ
ꯎꯝ
ꯍꯪꯉꯤꯀꯣ ꯑꯇꯣꯝꯕ ꯅꯪꯉꯣꯟꯗ ꯅꯣꯂꯦꯖ ꯆ ꯂꯩꯍꯧꯕ ꯍꯌꯦꯡ ꯃꯣꯏꯅ ꯄꯩꯁꯥꯁꯤ ꯀꯥꯞꯄꯛꯄ ꯃꯇꯝꯗ ꯅꯪꯒꯤ ꯑꯦꯀꯥꯎꯟꯗ ꯑꯣꯗꯒꯤ ꯃꯣꯆꯥꯒꯤ ꯑꯦꯀꯥꯎꯟꯗ ꯀꯥꯞꯄꯛꯄ ꯃꯇꯝꯗ ꯃꯣꯏꯅ ꯖꯤ ꯄꯤ ꯔꯣꯝꯗꯩ ꯀꯥꯞꯄꯛꯇ ꯇꯥꯔꯗꯤ ꯒ꯭ꯔꯤꯟꯗ ꯑꯣꯟꯊꯣꯛꯈ꯭ꯔꯒ ꯅꯪꯅ ꯄꯩꯁꯥ ꯍꯦꯟꯒꯠꯇꯦ ꯑꯗꯨꯅ ꯄꯩꯁꯥꯗꯤ ꯂꯥꯛꯇꯦꯅ ꯍꯤꯁꯇ꯭ꯔꯤꯗ ꯂꯥꯛꯇꯦꯅ ꯂꯩꯕ ꯇꯥꯏꯃꯤꯡ ꯊꯣꯛꯑꯒꯗꯤ ꯍꯥꯏꯔꯤꯕ ꯄꯣꯠꯇꯣ ꯄꯩꯁꯥꯗꯤ ꯆꯪꯉꯒ ꯑꯁꯣꯝꯗ ꯆꯪꯉꯕꯅꯤ ꯍꯥꯏꯕꯗꯨꯃ ꯅꯣꯂꯦꯖ ꯑꯃ ꯂꯩꯍꯧꯕ ꯒ꯭ꯌꯥꯟ ꯇꯥꯔꯦꯀꯣ ꯑꯗ ꯆꯪꯉꯝꯃꯦꯕ ꯆ ꯆꯦ ꯑꯗꯨꯒ ꯑꯗꯨꯃꯥꯏꯅ ꯇꯧꯗꯅ ꯖꯦ ꯏꯕꯥꯅꯤꯀꯤ ꯑꯦꯀꯥꯎꯟꯁꯦ ꯑꯩꯅ ꯀꯩꯅꯣꯒꯤ ꯗꯥꯄꯨꯒꯤ ꯑꯃ ꯁꯤꯖꯤꯟꯅꯅꯤ ꯑꯗꯨꯒ ꯁꯣꯝ ꯅꯥꯀꯟꯗꯅ ꯑꯈꯣꯏ ꯑꯉꯥꯡꯒꯤ ꯑꯃ ꯁꯤꯖꯤꯟꯅꯕꯗꯣ ꯑꯗ ꯄꯩꯁꯥ ꯆꯪꯉꯕ ꯑꯗꯨꯃꯥꯏꯅ ꯄꯩꯁꯥ ꯆꯪꯈ꯭ꯔꯒ ꯃꯉꯣꯟꯗ ꯖꯤꯄꯦꯗ ꯂꯥꯛꯇꯦ ꯖꯤꯄꯦꯗ ꯂꯥꯛꯇꯦꯅ ꯍꯥꯏꯔꯕ ꯑꯗꯨꯗꯗꯤ ꯄꯩꯁꯥꯗꯤ ꯑꯣꯟꯊꯣꯛꯈ꯭ꯔꯦꯗꯅ ꯒ꯭ꯔꯤꯟꯒꯤ ꯗꯨꯃꯥꯏꯅ ꯑꯗ ꯖꯤꯄꯦꯗ ꯂꯥꯛ ꯗꯦ ꯍꯥꯏꯔꯕꯅꯤꯅ ꯄꯩꯁꯥꯗꯨꯣ ꯃꯤꯉꯣꯟꯗ ꯊꯥꯔꯛꯑꯣ ꯍꯥꯏꯕꯕꯁꯤ ꯀꯃꯥꯏꯅ ꯍꯥꯏꯗꯣꯏꯔꯤꯦ ꯍꯥ ꯖꯤꯄꯦꯗ ꯑꯗꯨꯝ ꯀꯥꯞꯄ ꯚꯥꯞꯇ ꯂꯩꯈ꯭ꯔꯕꯅꯤꯅ ꯑꯗꯒꯤ ꯑꯩꯈꯣꯏꯁꯦ ꯀꯣꯟꯅ ꯂꯨꯄꯥ ꯆꯅꯤꯒꯤꯗꯤ ꯆꯪꯏ ꯆꯪꯏ ꯍꯥꯏꯕꯗꯤ ꯃꯔꯩ ꯌꯦꯛꯂꯨꯕ ꯌꯥꯕ ꯊꯕꯛ ꯅꯠꯇꯕꯅꯤꯅ ꯑꯩꯈꯣꯏ ꯊꯣꯏꯁꯦ ꯅꯨꯡꯉꯥꯏꯇ꯭ꯔꯦꯕ ꯑꯥ꯫
ꯍꯟꯗꯛ ꯄ꯭ꯔꯣꯁꯦꯁꯤꯡꯗ ꯂꯩꯅꯈꯤꯕꯁꯤꯡꯗꯣ
ꯑꯥ
ꯑꯗꯨ ꯑꯦꯀꯥꯎꯟꯗ ꯆꯪꯉꯔꯕꯣ
ꯑꯦ ꯆꯪꯗ꯭ꯔꯤꯕ ꯉꯔꯥꯡ ꯉꯍꯥꯡꯒꯤꯗꯣ ꯑꯩꯅ ꯍꯥꯏꯔꯛꯄꯗꯣ
ꯑꯥ
ꯑꯗꯨ ꯆꯪꯗ꯭ꯔꯤ ꯍꯥꯏꯕ꯫ ꯑꯗꯨ ꯆꯪꯗ꯭ꯔꯤ ꯍꯥꯏꯕ ꯈꯪꯉꯕ ꯑꯗꯨ ꯆꯪꯗ꯭ꯔꯤꯕꯅꯤꯅꯅꯦ ꯑꯩ ꯍꯥꯏꯁꯦ ꯇꯥꯎꯕ ꯑꯗꯨ ꯆꯪꯗ꯭ꯔꯤꯕꯅꯤ ꯑꯗꯨꯃꯥꯏꯅ ꯇꯧꯔꯛ ꯍꯥꯏ ꯇꯥꯔꯒꯗꯤ ꯑꯗꯨꯝ ꯑꯦꯀꯥꯎꯟꯗ ꯆꯪꯕꯅꯤꯅ ꯏꯁꯥꯒꯤ ꯕꯦꯂꯦꯟꯁ ꯑꯦꯀꯥꯎꯗꯨꯒꯤ ꯃꯇꯨꯡ ꯏꯟꯅ ꯑꯗꯨꯝ ꯍꯦꯟꯒꯠꯄꯗꯨ ꯈ ꯑꯩꯁꯨ ꯍꯦꯟꯒꯠꯄ ꯠꯄꯁꯦ ꯈꯪꯗꯕꯁꯨ ꯌꯥꯎꯋꯦꯕꯀꯣ ꯑꯗꯨꯝ ꯁꯨꯝ ꯇꯣꯏꯅ ꯌꯦꯡ ꯂꯩꯕ ꯅꯠꯇꯕꯅꯤꯅ ꯑꯗꯨꯃꯥꯏꯅ ꯇꯧꯋꯦ ꯍꯥꯏ ꯗꯨꯃ ꯑ ꯑꯗꯨꯏ ꯅꯣꯂꯦꯖꯇꯨꯃ ꯈꯪꯍꯧꯔꯣꯕ ꯈꯪꯕ꯭ꯔꯥ ꯒꯨꯒꯜ ꯂꯥꯛꯇꯦ ꯖꯤꯄꯦꯗ ꯂꯥꯛꯇꯦ ꯖꯤꯄꯦꯗ ꯂꯥꯛꯇꯦꯅ ꯇꯧꯔꯒ ꯁꯥꯏꯗꯝ ꯆꯪꯉꯝꯕ ꯍꯥꯏꯇꯥꯔꯦ ꯑꯗ ꯍꯧꯖꯤꯛꯀꯤ ꯑꯉꯥꯡꯒꯤꯖꯦ ꯇꯧꯒꯤꯗꯅ ꯈꯣꯏ ꯊꯣꯏꯁꯦ ꯄꯩꯁꯥ ꯄꯤꯌꯨ ꯍꯥꯏꯕ ꯉꯝꯗ꯭ꯔꯦꯕ꯫ ꯅꯪ ꯑꯗꯨ ꯖꯤꯄꯦꯗ ꯂꯥꯛꯇꯕꯅꯤꯅꯦ ꯑꯗ ꯑꯗꯨꯃꯥꯏꯅ ꯇꯧꯋꯦ ꯆꯪꯗꯤ ꯆꯪꯉꯦ ꯍꯥꯏꯕꯁꯦ ꯑꯈꯣꯏꯅ ꯈꯪꯉꯦ ꯑꯗꯨꯕꯨ ꯃꯥꯒꯤ ꯄ꯭ꯔꯣꯁ ꯁꯤꯡꯗ ꯂꯨꯄꯥ ꯂꯤꯁꯤꯡ ꯑꯃꯒ ꯆꯥꯝꯔꯤ ꯆꯥꯝꯉꯥ ꯂꯩꯕꯗ ꯂꯤꯁꯤꯡ ꯑꯃꯒ ꯆꯥꯇ꯭ꯔꯨꯛ ꯆꯥꯇ꯭ꯔꯦꯠ ꯆꯅꯤꯄꯥꯟ ꯂꯩꯒꯗꯕꯗꯣ ꯄ꯭ꯔꯣꯁꯦꯁꯤꯡꯗꯕꯨꯗꯤ ꯂꯨꯄꯥ ꯂꯤꯁꯤꯡ ꯑꯃ ꯆꯥꯝꯃꯉꯥ ꯃꯌꯥ ꯂꯩꯔꯕ ꯑꯗꯩ ꯍꯥꯟꯅ ꯂꯨꯄꯥ ꯆꯅꯤ ꯁꯝꯊꯤꯡ ꯈꯔꯗꯤ ꯆꯪꯈ꯭ꯔꯕ ꯑꯗꯨ ꯄꯩꯁꯥꯗꯣ ꯂꯧꯗ꯭ꯔꯦꯕ ꯍꯥꯏꯗꯤ ꯃꯤꯒꯤ ꯖꯤꯄꯦꯗ ꯆꯪꯉꯛꯇꯦ ꯍꯥꯏꯔꯕꯅꯤꯅ ꯑꯩꯈꯣꯏꯅ ꯂꯧꯕꯗꯣ ꯅꯨꯡꯉꯥꯏꯇ꯭ꯔꯦꯗꯅ ꯑꯗꯨꯅ ꯃꯥꯒꯤ ꯑꯦꯀꯥꯎꯟꯗꯣ ꯑꯣꯟꯊꯣꯛꯑꯦꯕ ꯑꯩꯅ ꯉꯔꯥꯡ ꯍꯥꯏꯕ ꯑꯦꯀꯥꯎꯟꯗꯣ ꯑꯣꯟꯊꯣꯛ ꯌꯥꯏ ꯍꯥꯏꯕꯗꯣ꯫
ꯑꯥ꯫
ꯑ ꯑꯗꯨꯒꯤ ꯑꯦꯀꯥꯎꯟꯗꯨꯗ ꯑꯣꯟꯊꯣꯛꯍꯧꯔꯦꯕ ꯑꯗꯨꯒꯤ ꯑꯦꯀꯥꯎꯟꯗꯨꯗ ꯑꯣꯟꯊꯣꯛꯑꯒ ꯑ ꯂꯨꯄꯥ ꯑꯟ ꯆꯅꯤꯗꯨꯃꯗꯤ ꯑ ꯀꯩꯅꯣ ꯇꯧꯖꯈ꯭ꯔꯦꯗꯅ ꯃꯇꯝꯪꯈ꯭ꯔꯦꯗꯅ ꯑꯗꯨꯃꯥꯏꯅ ꯇꯧꯔꯒ ꯂꯧꯕꯗꯨ ꯃꯤꯉꯣꯟꯗ ꯁꯨꯃꯥꯏ ꯁꯨꯃꯥꯏꯅ ꯇꯧꯋꯦ ꯍꯥꯏꯕꯗꯨꯣ ꯅꯨꯡꯉꯥꯏꯇ꯭ꯔꯕꯅꯤꯅꯅꯦ ꯑꯗ ꯑꯩꯅ ꯑꯩꯗꯤ ꯗꯥꯄꯨꯒꯤꯕꯨꯗꯤ ꯑꯩꯅ ꯁꯨꯝ ꯀꯣꯏꯖꯗꯕꯅꯤꯅ ꯑꯗꯨꯝ ꯍꯥꯏ ꯌꯥꯏꯗꯅ ꯑꯩ ꯍꯥꯏꯖꯦ ꯍꯥ ꯁꯨꯃꯥꯏ ꯇꯧꯕꯅꯤ ꯁꯤ ꯁꯤ ꯆꯪꯉ ꯍꯥꯏ ꯁꯤ ꯆꯪꯉꯤ ꯍꯥꯏꯕꯗꯣ ꯃꯥ ꯑꯗꯨꯝ ꯃꯥꯅ ꯊꯤꯒꯠꯄꯗ ꯑꯗꯨꯝ ꯈꯪꯉꯅꯦꯕ ꯑꯗꯨꯃꯥꯏꯅ ꯇꯧꯋꯦ ꯑꯗꯨꯒꯤ ꯄ꯭ꯔꯣꯁꯦꯁꯇꯨꯅ ꯑꯗꯨꯝ ꯂꯩꯔꯦ ꯑꯗꯨꯒ ꯇꯤ ꯇꯤ ꯑꯦꯁ ꯀ ꯍꯧꯖꯤꯛ ꯍꯥ
ꯑ ꯍꯥꯏꯔꯣꯅꯦ꯫
ꯇꯤꯇꯦꯤꯁꯀꯤ ꯍꯧꯖꯤꯛ ꯍꯥꯞꯄꯤꯕ꯭ꯔꯕ
ꯇꯤ ꯇꯤ ꯑꯦꯁꯇꯣ ꯉꯁꯥꯏ ꯑꯩꯅ ꯇꯨꯝꯃꯛꯣꯛꯂꯕꯗꯤ ꯃꯦꯁꯦꯖ ꯂꯩꯔꯝꯃꯦꯕ ꯇꯤ ꯇꯤ ꯑꯦꯁ ꯀ ꯍꯥꯞꯅꯕ ꯕꯠ ꯅꯝꯕꯔꯗꯣ ꯂꯤꯁ ꯁꯦꯝꯃꯛꯑꯣ ꯊꯥꯅꯔꯛꯑꯣꯅ
ꯑꯥ
ꯑꯗꯣ ꯑꯩꯒꯤꯗꯤ ꯉꯔꯥꯡ ꯉꯍꯥꯟ ꯑꯩꯅ ꯑꯃ ꯇꯤ ꯇꯤ ꯑꯦꯁꯀꯤ ꯂꯥꯛꯏ ꯑꯗꯨꯒ ꯇꯥꯛꯁꯇꯤ ꯑꯝꯇ ꯂꯥꯛꯇꯦ ꯍꯥꯏꯕꯗꯣ
ꯑꯥ
ꯑꯗꯨꯏꯁꯨ ꯑꯩꯅ ꯎꯎꯝ ꯅꯝꯕꯔꯗꯣ ꯊꯥꯖꯤꯟꯒꯤꯕꯅꯦ ꯉꯁꯥꯏ ꯑꯌꯨꯛ
ꯑꯥ
ꯍꯥꯏꯗꯤ ꯑꯩꯒꯤꯗꯤ ꯁꯨꯡꯌꯥ ꯌꯥꯗ꯭ꯔꯤꯝꯅꯤ ꯌꯥꯗꯕ ꯍꯥꯏꯁꯦ ꯑꯇꯩꯗꯤ ꯂꯣꯏ ꯌꯥꯔꯕ ꯇꯥꯛꯇꯣ ꯑꯝꯇ ꯂꯥꯛꯇꯕ ꯇꯥꯛꯥꯁ ꯂꯥꯛꯇꯕ ꯍꯥꯏꯇꯥꯔꯦ
ꯑꯥ ꯑꯥ
ꯣ ꯂꯥꯛꯇꯕꯅꯤꯅ ꯃꯣꯏ ꯍꯥꯄꯑꯣꯗ ꯅꯝꯕꯔꯗꯣ ꯊꯥꯖꯤꯟꯈꯤꯕꯅꯦ
ꯑꯥ ꯑꯥ
ꯇꯧꯗꯕꯖꯤꯡ ꯍꯥꯟꯅ ꯇꯧꯗꯕꯖꯤꯡꯗꯨꯅꯦꯕ ꯃꯣꯏꯅ ꯊꯥꯔꯣ ꯍꯥꯏꯖꯦ ꯗꯗꯥꯏ ꯅꯝꯕꯔꯗꯤ ꯇꯧꯗ꯭ꯔꯤꯗꯅ ꯇꯧꯗꯕ ꯅꯝꯕꯁꯤꯅꯦꯕ ꯑꯩꯅ ꯊꯥꯏꯁꯦ ꯑꯩꯒꯤꯗꯤ ꯊꯥꯗ꯭ꯔꯦꯕ ꯇꯧ ꯂꯣꯏꯈ꯭ꯔꯕꯅꯤꯅ
ꯑꯥ ꯑꯥ ꯑꯥ ꯇꯤ ꯇꯤ ꯑꯦꯁꯀꯤꯖꯦ ꯑꯁ ꯑꯩꯗꯤ ꯅꯝꯕꯔꯗꯤ ꯌꯥꯝꯃꯦ ꯑꯗꯨꯑꯣꯏꯖꯨ ꯑꯩ ꯇꯤ ꯇꯤ ꯑꯦꯁ ꯁꯨꯇꯧ
ꯑꯗꯨ ꯐ꯭ꯔꯤ ꯂꯩꯗꯧ ꯁꯔꯨꯛ ꯇꯧꯁꯟꯒꯦꯅ ꯇꯧꯁꯜꯂꯤꯅꯦ ꯑꯩꯅ ꯇꯧꯏꯁꯦ ꯑꯩꯗꯤ
ꯍ ꯅꯪꯒꯤꯕꯨꯗꯤ ꯇꯧꯁꯜꯂꯣꯕꯀꯣ ꯑꯗꯣꯅꯦ ꯀꯩꯅꯣꯒꯤꯅꯦ ꯄ꯭ꯔꯦꯝꯒꯤꯅꯦ ꯄ꯭ꯔꯦꯝꯒꯤꯗꯅꯦꯥꯟ ꯇꯨꯁꯟꯁꯦ ꯈꯔ ꯍꯧꯔꯝꯃꯦ
ꯃꯥꯥꯏ ꯀꯃꯥꯏꯅ ꯇꯧꯔꯤꯅꯣꯕ ꯌꯥꯗ꯭ꯔꯤ ꯌꯥꯗ꯭ꯔꯤ ꯍꯥꯏꯔꯒ
ꯍꯧꯔꯝꯃꯤ ꯑꯗꯣ ꯍꯧꯖꯤꯛ ꯑꯃꯨꯛ ꯌꯥꯒꯤꯗ꯭ꯔꯦ ꯍꯥꯏꯕꯀꯣ ꯌꯥꯒꯤꯗ꯭ꯔꯤꯖꯤ ꯑꯃꯨꯛ ꯂꯦꯞꯈ꯭ꯔꯦ ꯍꯥꯏꯕ ꯍꯧꯖꯤꯛꯀꯤ ꯑꯉꯥꯡ ꯑꯝ ꯑꯩꯈꯣꯏꯒꯤ ꯑꯩꯈꯣꯏ ꯍꯥꯞꯄꯤꯕ ꯀꯣꯑꯣꯗꯤꯅꯦꯇꯔ ꯑꯉꯥꯡ ꯑꯩꯈꯣꯏ ꯊꯩꯕꯃꯥꯟꯅꯕꯤꯗꯣ
ꯎꯝ
ꯑ ꯈꯪꯕ꯭ꯔꯥ
ꯎꯝ
ꯑꯩꯈꯣꯏ ꯊꯣꯏ ꯃꯃꯥꯟꯅꯕꯤꯗꯣ ꯑꯗꯨꯗꯨꯅꯅꯦ ꯃꯥꯅꯅꯦ ꯑ ꯃꯥꯒꯤꯗ ꯃꯥꯄꯥ ꯃꯤ ꯃꯥꯒꯤꯗ ꯇꯥꯡ ꯆꯅꯤꯄꯥꯟ ꯇꯥꯍꯧꯋꯦ ꯍꯥꯏꯌꯦꯕ ꯈꯪꯕ
ꯑꯥ
ꯇꯥꯛꯁꯦ ꯅꯤꯄꯥꯟꯗ ꯇꯍꯧꯋꯦꯗꯅ ꯑꯗꯨ ꯇꯧꯍꯧꯔꯒ ꯀꯩꯅꯣ ꯇꯧꯋꯦꯕ ꯎꯝ ꯑꯗ
ꯎꯝ ꯍꯧꯖꯤꯛ ꯅꯣꯏ ꯑꯗꯨꯒꯤꯗꯣ ꯄꯩꯁꯥ ꯁꯥꯕ ꯍꯧꯗ꯭ꯔꯤꯕꯣ
ꯑꯈꯣꯏꯒꯤꯗꯤ ꯅꯠꯇꯦꯌꯦ ꯑ ꯀꯩꯅꯣꯒꯤꯅꯦ ꯄ꯭ꯔꯦꯝꯒꯤꯅꯦ ꯇꯤ ꯇꯤ ꯑꯦꯁ ꯀꯤ ꯅꯠꯇꯦ ꯄ꯭ꯔꯦꯝꯒꯤ ꯒ꯭ꯔꯨꯞꯇ ꯑꯩꯅ ꯇ꯭ꯔꯥꯟꯁꯀ꯭ꯔꯤꯞꯁꯟ ꯇꯧꯕ ꯍꯧꯔꯦꯅ ꯑꯉꯥꯡꯗ ꯍꯥꯏꯗ꯭ꯔꯣ
ꯍꯌꯦ
ꯑꯁ ꯑꯩꯁ ꯌꯥꯝ ꯃꯃꯤꯡꯒ ꯂꯣꯏ ꯄꯜꯂꯦ ꯇꯧꯔꯤꯖꯦ
ꯎꯝ ꯍꯣꯏꯅꯤ
ꯑꯗꯨꯒꯤꯗꯨꯗ ꯑꯗꯨꯃꯥꯏꯅ ꯀꯩꯅꯣ ꯇꯧꯕꯗꯨꯗ ꯇꯤꯇꯤ ꯑꯦꯁꯀꯤꯗꯣ ꯑ ꯇꯤ ꯗꯤ ꯑꯦꯁꯀꯤ ꯅꯠꯇꯦ ꯍꯧꯖꯤꯛꯀꯤ ꯇ꯭ꯔꯥꯟꯁꯁꯤꯁꯟꯒꯤꯗꯣ ꯑꯗꯨꯏꯗꯤꯣ ꯌꯥꯗ꯭ꯔꯦꯅ ꯍꯥꯏꯌꯦꯕ
ꯎꯝ
ꯑꯗꯣ ꯈꯪꯗꯦ ꯌꯦꯡꯉꯁꯦ
ꯍꯣꯏꯗꯣ ꯃꫭꯏ ꯈꯔꯂꯩꯔꯒ ꯌꯥꯔꯛꯀꯅꯤꯅ ꯍꯥꯏꯕꯅꯦ ꯑꯗꯣ ꯌꯦꯡꯉ ꯑꯩꯁꯨ ꯉꯥꯏꯔꯤꯅꯤ ꯑꯗꯨ ꯑꯝꯇ ꯇꯧꯒꯦꯅ
ꯑꯗꯨ ꯃꯥꯒꯤꯗꯣ ꯍꯧꯔꯝꯃꯒ ꯂꯦꯞꯊꯣꯛꯈ꯭ꯔꯦꯅ ꯍꯥꯏꯌꯦꯕꯀꯣ ꯑꯉꯥꯡꯗꯨꯅ ꯑꯗꯨꯑꯣꯏꯗꯤ ꯏꯆꯦ ꯌꯥꯈꯤꯗ꯭ꯔꯕꯅꯤ ꯃꯣꯏꯒꯤꯗꯣꯅ ꯍꯥꯏꯔꯛꯄ ꯈꯪꯉꯕ ꯀꯩꯀꯩ ꯌꯦꯟꯁꯥꯡ ꯊꯣꯡꯉꯕ ꯅꯣꯏꯒꯤꯅ
ꯐꯖꯅ ꯊꯣꯡꯉꯦ ꯃꯤꯗꯤ ꯏꯀꯥꯢ ꯊꯣꯡꯉꯒ
ꯀꯔꯤꯌꯦꯕ
ꯁꯒꯣꯜ ꯍꯋꯥꯢ ꯊꯣꯡꯉꯦ ꯁꯒꯣꯜ ꯍꯋꯥꯢ ꯎꯝ ꯗꯗꯥ ꯁꯒꫭꯜ ꯍꯋꯥꯏ ꯊꯣꯡꯉꯣꯅ
ꯎꯝ ꯎꯝ ꯑꯣ
ꯅꯪꯗꯤ ꯊꯣꯡꯉꯕꫭ
ꯊꯣꯡ ꯑꯩ ꯊꯣꯡꯗꯧ ꯑꯈꯣꯏ ꯆꯦ ꯊꯣꯡꯉꯤꯕ ꯀꯩꯅꯣ ꯇꯧꯔꯒ ꯑ ꯀꯔꯤ ꯃꯔꯣꯏꯒꯅꯦ ꯑ ꯣꯔꯤꯒ ꯊꯣꯡ ꯊꯣꯡꯉꯒ ꯊꯣꯡꯍꯟꯈꯤꯅꯤ ꯄꯨꯟꯁꯤꯒꯤ ꯊꯣꯡꯗꯕꯅꯦ ꯑ ꯉꯁꯤ ꯊꯣꯡꯉꯣꯅ ꯊꯣꯡꯒꯪꯅꯤ ꯏꯁꯧ ꯂꯥꯡꯅ ꯇꯧꯍꯧꯔꯤ ꯃꯤ ꯈꯪꯗ‌ꯦ
ꯍ ꯍ ꯍ ꯢꯁꯧ ꯂꯥꯡ ꯇꯧꯅꯤꯉꯥꯢ
ꯎꯝ ꯑꯈꯣꯏꯁꯦ ꯆꯥꯛꯁꯦ ꯄꯥꯂꯤ ꯇꯥꯅꯩꯌꯦꯕ ꯑꯗꯨꯗ ꯑꯌꯨꯛ ꯅꯨꯗꯥꯡ ꯑ ꯑꯩꯅ ꯑꯌꯨꯛ ꯈꯔ ꯊꯣꯡꯉꯝꯕ ꯑꯗ ꯑꯩꯅ ꯍꯥꯏꯕ ꯑꯦ ꯏꯆꯦ ꯅꯪ ꯑꯌꯨꯛ ꯇꯨꯣ ꯈꯔ ꯅꯪꯅ ꯊꯣꯡꯕꯤꯔꯣ ꯑꯩꯅ ꯅꯨꯡꯗꯥꯡꯗ ꯊꯣꯡꯒꯦ ꯑꯩꯗꯗ ꯊꯕꯛ ꯈꯤꯇꯪ ꯇꯧꯒꯦ ꯈꯣꯠꯀꯦꯅ ꯇꯧꯔ ꯄꯥꯜꯂꯤ ꯑꯗꯕ
ꯕꯥꯁꯨꯒ ꯏꯕꯥꯅꯤ ꯇꯧꯒꯨꯝꯅꯤꯅꯦ
ꯎꯝ
ꯑꯌꯨꯛ ꯅꯨꯃꯤꯗꯥꯡ ꯔꯨꯇꯤꯟ ꯅꯥꯏꯔꯒ ꯊꯣꯡꯉꯤꯅꯦ ꯑꯈꯣꯏ ꯕꯁꯨ ꯢꯕꯥꯅꯤꯒꯤꯁꯦ ꯆꯥꯛꯁꯦ ꯂꯩꯩꯁꯥꯔꯤꯉꯩꯗ ꯎꯝ ꯉꯥꯍꯥꯟꯋꯥꯏ ꯑꯩꯈꯣꯏ ꯃꯣꯇꯤꯗꯤ ꯁꯨꯛꯊꫭꯡ ꯊꯣꯡꯗꯦ ꯃꯥꯗꯤ
ꯆꯞ ꯃꯥꯅꯩ ꯇꯨ ꯑꯩꯈꯣꯏꯁꯤ ꯇꯣꯝꯕꯤꯁꯤꯁꯦ ꯑꯩꯈꯣꯏ ꯁꯨꯡꯇꯥꯎꯊ ꯇꯧꯔꯦꯗꯅ ꯑꯗꯣ ꯃꯥ ꯍꯧꯖꯤꯛ ꯊꯣꯡꯉꯝꯃꯅꯤ ꯊꯣꯡꯗ ꯌꯥꯔꯝꯃꯔꯣꯏ
ꯑ ꯍꯧꯖꯤꯗꯤ ꯊ ꯍꯣꯡꯉꯦ
ꯑ‌ꯦ ꯊꯣꯡꯖꯥꯔꯝꯃꯔꯣꯏꯅꯦ
ꯀꯗꯤ ꯕꯁꯨ ꯅꯪꯅ ꯑꯩ ꯕꯥꯁꯨ ꯅꯨꯃꯤꯗꯥ ꯍꯥꯏ ꯑꯗꯨꯝ ꯑꯌꯥꯝꯇꯪ ꯁꯣꯡꯉꯦ ꯑꯨꯛ ꯇꯤ ꯃꯥꯏ ꯑꯈꯣꯏ ꯁ꯭ꯀꯨꯜ ꯆꯠꯅꯕꯩꯅ ꯑꯌꯨꯛꯇꯤ ꯑꯩꯅ ꯈꯔ ꯈꯣꯡ ꯌꯥꯡꯉꯦꯕ
ꯑꯥ
ꯑꯗꯨꯅ ꯑꯩꯅ ꯑꯗꯨꯝ ꯐꯅꯕꯩꯗ ꯊꯣꯡꯗꯣꯛꯄ ꯑꯌꯨꯛꯁꯤꯗꯤ ꯑꯗꯨꯒ ꯅꯨꯃꯤꯗꯥꯡꯗ ꯃꯥ ꯑꯗꯨꯝ ꯊꯣꯡꯕ ꯑꯗꯨꯒ ꯃꯥꯅ ꯊꯣꯡꯕꯁꯤꯗꯤ ꯑꯩꯈꯣꯏ ꯃꯥ ꯍꯥꯏꯗꫭꯅꯦꯕ
ꯎꯝ
ꯄꯁꯨꯅ ꯊꯣꯡꯕꯗꯤ ꯑꯩ ꯆꯥꯛꯈꯨꯝꯗ ꯍꯦꯟꯗꯣꯛꯄ ꯌꯥꯗꯦ ꯀꯩꯒꯤꯅꯣꯗ ꯑꯩꯗꯤ ꯑꯔꯩ ꯑꯔꯩꯕ ꯊꯤꯔꯒ ꯑꯩ ꯉꯝꯅꯕ ꯊꯣꯡꯖꯕꯤꯅꯦꯕ ꯍꯦꯛꯇ ꯑꯩꯗꯤ ꯀꯅꯥꯝꯇꯗ ꯍꯪꯗꯦ ꯀꯩ ꯈꯣꯡꯗꯨꯅ ꯍꯪꯉꯣꯏ ꯑꯗꯨ ꯄꯣꯔꯛꯎ ꯍꯪꯉꯣꯏ ꯑꯗꯥ ꯄꯣꯔꯛꯎ ꯍꯪꯉꯣꯏ ꯑ ꯍꯣꯢ ꯑꯗꯨꯅ ꯑꯩ ꯉꯝꯅꯕ ꯊꯣꯡꯗꯣꯏꯅꯦꯕ ꯑꯣ ꯑꯩꯈꯣꯏ ꯕꯁꯗ ꯊꯣꯡꯕꯅꯤ ꯏꯃꯥ ꯑ ꯊꯥꯎ ꯂꯩꯇꯦ ꯏꯃꯥ ꯇꯤꯜꯍꯧ ꯂꯩꯇꯦ ꯍꯦꯛ ꯄꯣꯠꯁꯦ ꯃꯄꯣꯠꯁꯦ ꯂꯣꯏ ꯁꯨꯗꯔꯤꯕꯧ ꯌꯥꯗꯕ ꯑꯋꯥꯠꯄꯁꯤꯡ ꯂꯣꯏ ꯂꯩꯍꯜꯂꯦ ꯊꯝꯃꯦꯗꯅ ꯑꯗꯨ ꯊꫭꯡꯗꯣꯏꯕ ꯃꯥ ꯇꯧꯕꯖ ꯃꯄꯣꯠ ꯌꯥꯝ ꯆꯪꯕ ꯍꯥꯏꯇꯥꯔꯦ ꯑꯗꯨꯒ
ꯑꯗꯨ ꯅ ꯅꯪ ꯊꯣꯡꯉꯉꯩꯗꯒꯗꯤ ꯑ ꯑꯃꯅ ꯊꯣꯡꯉꯒꯗꯤ ꯑꯃꯅ ꯃꯇꯦꯡ ꯄꯥꯡꯅꯗꯕꯤ ꯇꯧꯅꯕ꯭ꯔꯣ
ꯑꯦ ꯆꯪꯉꯗ ꯑꯗꯨꯕꯨꯗꯤ ꯑ ꯅꯍꯕꯗꯤ ꯁꯨꯝ ꯀꯩꯅꯣ ꯇꯧꯕꯗꯣ ꯍꯣꯡꯕꯗ ꯖꯟꯗ ꯆꯪꯕ ꯑꯗꯣ ꯇꯧꯋꯦꯕ ꯑꯈꯣꯏꯕꯁꯨꯁꯤꯅ ꯉꯥ ꯆꯥꯛꯀꯨꯝꯕꯁꯦ ꯌꯥꯝ ꯊꯣꯡꯒꯜꯂꯦ ꯃꯥꯗꯤ ꯍꯥꯏꯁꯨ ꯍꯥꯏꯌꯦ ꯁꯨꯃꯥꯏꯅ ꯇꯧꯋꯤ ꯑꯗꯨ ꯑꯩꯈꯣꯏ ꯃꯨꯛꯇꯤꯗꯤ ꯑꯦ ꯀꯣꯃꯨꯛ ꯐꯦꯡꯗꯕꯤꯅꯤ
ꯇꯧꯔꯦ ꯇꯧꯔꯦ